ꯍꯜꯂꯣ ꯍꯜꯂꯣ
ꯍꯜꯂꫭ
ꯍꯜꯂꫭ ꯍꯜꯂꯣ ꯑ° ꯇꯥꯏ ꯇꯥꯏ
ꯐꯖꯟꯅꯥ ꯇꯥꯏꯌꯦ ꯍꯦ
ꯍ° ꯆꯥꯛ ꯆꯥꯔꯕꯔꫭ
ꯆꯥꯔꯦ
ꯑꯥ ꯔ° ꯀꯔꯤ ꯏꯟꯁꯥꯡ ꯆꯥꯔꯦ
ꯍꯥ ꯑꯥ ꯉꯁꯤ ꯑꯃꯨꯛ ꯀꯥꯎꯔꯦꯍꯦ
ꯑꯦ ꯀꯔꯤꯔ ꯑꯥꯃꯨꯛ ꯀꯥꯎꯔ°ꯗꯤ
ꯀꯔꯤꯒꯤꯔꯥ ꯑꯩꯒꯤ ꯏꯀꯣꯁ
ꯀꯔꯤꯒꯤꯔꯥ ꯑꯩꯒꯤ ꯏꯀꯣ ꯆꯠ ꯑꯣ ꯏꯀꯣ ꯆꯠꯄꯔꯥ
ꯍꯧ ꯖꯤꯛꯇꯤ
ꯆꯠꯇꯦ ꯆꯠ
ꯑꯥꯝ ꯅꯣꯏꯒꯤ ꯅꯦꯋꯥꯛ ꯈꯔ ꯅꯨꯡꯉꯥꯏꯇꯦ
ꯅꯨꯡꯉꯥꯏꯌꯦ ꯍꯧꯖꯤꯛ ꯃꯝꯕꯥ ꯃꯇꯝꯗꯗꯤ ꯈꯤꯇꯡ ꯇꯨꯝꯃꯦ ꯅꯥꯏꯗꯩ ꯀꯔꯤ ꯀꯔꯤ ꯄꯨꯅꯤꯉꯥꯏ ꯂꯩꯕ꯭ꯔꯣ
ꯑꯥ ꯑꯥ ꯁꯥꯃꯟꯕꯒꯤ ꯃꯄꯥꯟꯗꯥ ꯂꯩꯌꯦ
ꯆꯠꯄꯔꯥ ꯀꯗꯥꯏꯗ ꯆꯄ꯭ꯔꯣ
ꯎꯝ ꯌꯨꯝꯒꯤ ꯃꯄꯥꯟꯗꯅꯤꯅ° ꯕ°ꯔ°ꯟꯗꯥ ꯒꯨꯝꯕꯥꯗ ꯏꯁꯇꯤꯌꯥꯔ ꯀꯦꯁ ꯀꯤ ꯃꯅꯥꯛꯇꯥ
ꯑꯥ ꯐꯔꯦꯅꯦ ꯐꯔꯦꯅꯦ
ꯑꯥꯁ ꯅꯣꯏꯒꯤ ꯅꯣꯏꯒꯤ ꯅꯣꯏꯒꯤ ꯅ°ꯠꯋꯥꯛ ꯌꯥꯗꯔꯦ
ꯇꯥꯗꯔꯦ
ꯑꯥꯁ ꯅꯦꯋꯥꯛꯁꯤ ꯌꯥꯝꯝ ꯐꯠꯇ°ꯅꯦ ꯅꯣꯏꯒꯤ ꯔꫭ
ꯇꯥꯕꯔꫭ
ꯇꯌꯦ ꯇꯌꯦ ꯇꯥꯗꯔꫭ
ꯇꯥꯌꯦ ꯑꫭ ꯍꯧꯖꯤꯛꯁꯨ ꯍꯧꯖꯤꯛꯇꯤ ꯇꯥꯔꯦ ꯇꯥꯔꯦ ꯇꯥꯔꯦ꯫
ꯑꯥ ꯑꯥ ꯐꯔꯦ ꯐꯔꯦ
ꯃꯩ ꯂꯥꯛꯇ꯭ꯔꯕ꯭ꯔꫭ
ꯂꯥꯛꯇꯦ
ꯍꯥ
ꯃꯩ ꯂꯥꯛꯇꯦ ꯃꯥꯝꯃꯦ
ꯑꯥ ꯕꯤꯛꯇ꯭ꯔꯤꯗꯤ ꯕꯤꯛꯇ꯭ꯔꯤꯗꯤ ꯂꯩꯕ꯭ꯔꯣ
ꯑꯥꯎ ꯂꯩꯌꯦ
ꯐꯣꯟ ꯕꯦꯇ꯭ꯔꯤꯗꯤ ꯂꯩꯕ꯭ꯔꯣ
ꯇ ꯈꯥꯖꯤꯛ ꯇꯪ ꯂꯩꯌꯦ
ꯑꯥ
ꯈꯖꯤꯛꯇꯪ ꯂꯩꯌꯦ꯫
ꯑꯦ
ꯃꯩꯗꯤ ꯀꯔꯤ ꯇꯧꯕ꯭ꯔꯥ ꯇꯥꯕ꯭ꯔꫭ ꯑꯥ
ꯃꯩ ꯃꯩꯁꯦ ꯀꯔꯤ ꯇꯧꯕ꯭ꯔꯥ ꯈꯪꯗꯦ ꯄꯨꯂꯞ ꯂꯥꯛꯇ꯭ꯔꯦ
ꯑꯣ
ꯀꯅꯥ ꯀꯅꯥ ꯀꯅꯥꯗ ꯂꯩꯕ ꯀꯅꯥ ꯀꯅꯥ ꯂꯩꯕ꯭ꯔꯣꯅ ꯂꯩꯌꯦꯀꯣ
ꯑꫭ
ꯑꯃꯥꯗꯨꯗꯤ ꯂꯩꯀꫭ
ꯑꯥꯎ
ꯑꯃꯗꯨꯗꯤ ꯂꯩꯕꯔꫭ
ꯑ ꯂꯩꯌꯦ
ꯑꯩꯈꯣꯏ ꯄꯤꯛꯇꯨꯔꯨꯗꯤ ꯍꯥꯥ
ꯑꯥ ꯐꯣꯟꯗ ꯋꯥꯔꯤ ꯇꯧ
ꯑꯣ
ꯑꯗꯨꯅ ꯐꯣꯟ ꯇꯧꯔꯛ
ꯑꯁ ꯅꯪꯒꯤ ꯅꯦꯠ ꯋꯥꯛꯁꯦ ꯇꯥꯕ ꯌꯥꯝ ꯋꯥꯏꯅꯦ ꯍꯥꯜꯂꫭ
ꯍꯜꯂꯣ ꯇꯥꯏꯌꯦ
ꯇꯥꯏꯌꯦ ꯑꯥ ꯍꯧꯖꯤꯛꯗꯤ ꯇꯥꯔꯦ ꯍꯧꯖꯤꯛꯗꯤ ꯇꯥꯔꯦ
ꯑꯍꯥ
ꯍꯝ ꯍꯝ
ꯅꯦꯠ ꯋꯥꯛ ꯅꯨꯡꯉꯥꯏꯕ ꯃꯐꯝꯗ ꯆꯠꯀꯦ
ꯑꯩꯒꯤ ꯇꯣꯁꯇꯤ ꯀꯗꯥꯏ ꯂꯩꯕ꯭ꯔꯥ
ꯑꯩꯈꯣꯏꯒꯤ ꯕ꯭ꯂꯦꯛꯀꯤꯗꯤ ꯑꯃꯨꯛ ꯂꯥꯛꯄ꯭ꯔꯣ
ꯑꯣ ꯂꯥꯛꯑꯦ ꯍꯧꯖꯤꯛ ꯂꯧꯗ
ꯑꯣ ꯀꯗꯥꯏꯗ ꯂꯩꯕ꯭ꯔꯥ
ꯎꯝ ꯊꯤꯕ ꯆꯠꯄꯗ ꯑꯃꯨꯛ ꯐꯪꯉꯦ ꯂꯥꯛꯑꯦ
ꯑꯣ ꯂꯝꯕꯤꯗ ꯑꯗꯨꯝ ꯕ꯭ꯔꯣꯣ ꯇꯥꯏ ꯇꯥꯏ ꯂꯝꯕꯤꯗ ꯆꯠꯂꯒ ꯂꯩꯕ꯭ꯔꯣ
ꯂꯩꯌꯦ ꯍꯥꯏꯌꯦ
ꯍꯜꯂꯣ
ꯇꯥꯕ꯭ꯔꯣ ꯑꯣ ꯇꯥꯌꯦ
ꯇꯥꯌꯦ
ꯎꯝ
ꯎꯝ
ꯑꯃꯨꯛ ꯏꯀꫭ ꯆꯠꯂꯒ ꯂꯩꯅꯦ
ꯏꯀꫭ ꯆꯠꯂ
ꯇꯧꯕ ꯌꯥꯜꯂ
ꯍꯜꯂꯣ
ꯍꯜꯂꯣ
ꯇꯕ꯭ꯔꫭ ꯍꯧꯖꯤꯛꯇꯤ ꯆꯞꯄ꯭ꯔꯥ
ꯑ ꯅꯦꯠꯋꯥꯛ ꯅꯨꯡꯉꯥꯏꯕ ꯑꯃ ꯍꯧꯒ ꯆꯠꯇ꯭ꯔꯦ ꯑꯃꯨꯛ ꯅꯨꯡꯉꯥꯏꯔꯦ ꯅꯨꯡꯉꯥꯏꯅ ꯐꯝꯂꯒ ꯆꯥꯛ ꯆꯥꯔꯒ ꯂꯩꯔꯝꯒꯅꯤꯅꯦ
ꯍꯝ ꯑꯗꯨꯃꯥꯏꯅ ꯇꯧꯔꯒ ꯂꯩꯕꯅꯤ
ꯀꯩꯅꯣꯗ ꯒꯔꯤ ꯇꯣꯡꯉꯒ ꯆꯄ꯭ꯔꯣ ꯆꯀꯅ ꯇꫭꯡꯉꯒ ꯆꯠꯄ꯭ꯔꯣ ꯏꯁ ꯀꯩꯅꯣꯗ ꯃꯤ ꯑꯃꯒꯤꯗꯤ ꯃꯤ ꯑꯃꯒꯤꯗꯤ ꯏꯁꯇꯦꯇꯁꯇ ꯆꯤꯀꯟ ꯇꯣꯡꯉꯒ ꯆꯠꯄ ꯑꯣꯏꯅ
ꯑ ꯑꯩꯅ ꯆꯠꯅꯤꯡꯗꯕ ꯎꯝ ꯃꯣꯏ ꯀꯣꯏꯕ ꯆꯠꯄꯅꯤ ꯑ ꯆꯠꯅꯤꯡꯗꯦ ꯍꯥꯏꯕꯅ ꯑꯩꯅ
ꯃꯣꯏꯗꯤ ꯆꯠꯈ꯭ꯔꯕ ꯃꯥꯜꯂꯦꯅꯦ
ꯑꯥ ꯑꯩꯈꯣꯏꯒꯤ ꯑꯣꯛ ꯑꯩꯈꯣꯏꯒꯤ ꯑꯣꯛ ꯃꯆꯥꯁꯤ ꯀꯃꯥꯏꯅ ꯇꯧꯔꯦ ꯐꯥꯔꯕ꯭ꯔꯣ
ꯑꯃꯗꯤ ꯂꯩꯇ꯭ꯔꯦ
ꯑꯁ ꯀꯟꯕ ꯉꯝꯗ꯭ꯔꯦ
ꯇꯥꯔꯤꯕ꯭ꯔꯣ
ꯑꯃ ꯑꯃꯗꯤ ꯀꯟꯕ ꯉꯝꯗ꯭ꯔꯦ ꯍꯜꯂꫭ ꯑꯣ ꯍꯜꯂꯣ ꯍꯜꯂꫭ ꯍꯜꯂꫭ ꯇꯥꯕ꯭ꯔꫭ ꯍꯜꯂꯣ
ꯍꯜꯂꯣ ꯇꯥꯕ꯭ꯔꯣ ꯀꯥꯎꯕ ꯌꯥꯠꯂ ꯍꯦꯛ ꯍꯦꯛ ꯇꯠꯂꯦ
ꯍꯧꯖꯤꯛ ꯍꯧꯖꯤꯛꯁꯨ ꯑꯃꯨꯛ ꯑꯃꯨꯛ ꯇꯥꯔꯦ ꯀꯗꯥꯏꯗꯥ ꯆꯠꯄꯂꯣ
ꯑꯁ ꯅꯦꯠꯋꯥꯛꯁꯦ ꯌꯥꯝ ꯅꯨꯡꯉꯥꯏꯇꯦꯅꯦ ꯑꯣ ꯍꯜꯂꯣ
ꯑꯩꯈꯣꯏꯗꯗꯤ ꯅꯨꯡꯁꯤꯠ
ꯅꯪꯅ ꯍꯥꯏꯕ ꯇꯥꯗ꯭ꯦ ꯅꯦꯠꯋꯥꯛ ꯅꯦꯠꯋꯥꯛ ꯌꯥꯝ ꯐꯠꯇꯦꯅꯦ ꯍꯜꯂꯣ ꯇꯕ꯭ꯔꯣ